ꯍꯜꯂꫭ ꯑꯥꯎ ꯇꯥꯏꯌꯦ
ꯑꯦ ꯑꯦ
ꯎꯝ
ꯗꯤꯆꯥꯔꯄꯣ
ꯆꯥꯗ꯭ꯤꯔꯌꯦ
ꯑꯦ ꯁꯔ ꯁꯇꯌꯥ
ꯍꯤꯟꯖꯥꯡ ꯊꯣꯡꯔꯤꯌꯦ ꯀꯩꯅꯣ ꯌꯦꯔꯨꯝ ꯉꯧꯅꯉꯥꯏ
ꯑꯦ ꯆꯔꯠ ꯆꯠ꯭ꯄꯔꫭ ꯄꯥꯏꯗ ꯍꯥꯏꯗꯣꯝꯕꯗꯤ ꯑꯦ
ꯀꯩꯅꯣ ꯀꯃꯥꯏꯅ ꯍꯥꯏꯒꯦ
ꯍꯨꯝ ꯍꯩ ꯀꯔꯤ ꯀꯔꯤ ꯆꯥꯔꯒ ꯂꯩꯈ꯭ꯔꯕ꯭ꯔꯥꯅꯤ ꯍꯦ ꯅꯣꯏꯕꯨ
ꯀꯩꯅꯣ ꯍꯟꯖꯥꯡ ꯀꯩꯅꯣ ꯄꯨꯡ ꯍꯋꯥꯏꯒ ꯈꯥꯃꯦꯟ ꯑꯆꯧꯕꯗ ꯑꯗꯨ ꯑꯗꯨ ꯉꯧꯔꯒ ꯁꯧꯒꯔꯤ ꯌꯦꯔꯨꯝ ꯊꯣꯡꯉꯤ ꯌ°ꯔꯨꯝ ꯇꯥꯎꯔꯤ ꯏꯆꯦꯅ ꯅꯣꯏꯗꯤ ꯀꯃꯥꯏꯅ ꯀꯃꯥꯏꯅ ꯂꯩꯈ꯭ꯔꯕ꯭ꯔꯥ ꯈꯪꯗꯦ
ꯎꯝ ꯑꯁ ꯑꯗ ꯑꯉꯥꯡ ꯑꯗꯨꯝ ꯁꯦꯟꯅꯔꯒ ꯂꯧ ꯎꯝꯝ ꯅꯣꯡ ꯆꯨꯗꯕ ꯀꯥꯟꯗꯗꯤ ꯑꯩꯈꯣꯏ ꯑꯅꯤ ꯂꯧꯗ ꯈꯜꯂꯦ ꯎꯝ ꯍꯣꯏ ꯂꯧ ꯁꯪꯗ ꯑꯉꯥꯡ ꯁꯦꯅꯍꯜꯂꯒꯥ
ꯎꯝ ꯍꯧꯖꯤꯛ ꯃꯇꯝꯗꯤ ꯅꯣꯡꯗꯤ ꯏꯁ
ꯎꯝ ꯉꯔꯝꯗꯒꯤ
ꯅꯣꯡꯁꯨ ꯂꯦꯞꯇꯅ ꯑꯗꯨꯝ ꯁꯨꯑꯦ ꯉꯁꯤꯁꯨ ꯆꯨꯔꯤ
ꯎꯝ
ꯑꯍꯤꯡꯁꯨꯀꯗ ꯑꯗꯨꯒꯤ ꯑꯩꯗꯤ ꯆꯔ ꯆꯠꯇ꯭ꯔꯦ ꯃꯄꯥ ꯈꯛꯇ ꯆꯠꯂꯒ
ꯎ ꯑꯩꯈꯣꯏ ꯑꯩꯈꯣꯏꯗꯤ ꯑꯗꯨ ꯆꯠꯅꯉꯥꯏꯁꯨ ꯂꯩꯇꯦꯅꯦ ꯑꯗꯣ ꯌꯨꯝꯗ ꯑꯗꯨꯝ ꯂꯩꯈ꯭ꯔꯦ ꯎꯄꯏ ꯂꯩꯇꯦ ꯁꯟꯗꯦꯗꯗꯤ ꯀꯥꯏꯁꯨ ꯆꯠꯅꯤꯡꯉꯥꯏ ꯂꯩꯇꯦ
ꯍꯣꯏ
ꯅꯣꯏꯒꯤ ꯑꯗꯨꯗꫭ ꯄꯨꯊꯣꯛꯄꯥ ꯐꯖꯕ꯭ꯔꯣ꯫
ꯎꯝ ꯄꯛꯆꯌꯦ ꯎꯝ ꯑꯗꯨꯝ ꯐꯖꯩꯌꯦ ꯃꯣꯏꯒꯤꯗꯣ꯫
ꯎꯝ
ꯑꯗꯣ ꯑꯅꯝꯕꯅ ꯐꯗꯤꯒꯣꯝ ꯈꯛꯇꯅꯤꯗ ꯄꯣꯠꯆꯩ ꯑꯇꯣꯞꯄ ꯄꯥꯛ ꯎꯝ ꯈꯥꯃꯦꯟ ꯑ ꯈꯥꯕꯒ ꯈꯛꯀꯅꯤꯗ ꯑꯇꯣꯞꯄ ꯄꯥꯛ ꯍꯧꯖꯤꯛꯄꯨꯗꯤ ꯊꯣꯛꯅꯗ꯭ꯔꯦꯗꯨꯗꯔꯥ ꯈꯪꯗꯦ
ꯈꯥꯃꯦꯟ ꯑꯈꯥꯕꯁꯨ ꯊꯥꯕꯔꫭ ꯐꯖꯗꯦ ꯑꯗꯨꯝ ꯍꯦꯛ ꯇꯥꯕꯀꯣ ꯑꯗꯨꯝ ꯆꯥꯎꯔ ꯆꯥꯎꯔꯒ ꯑꯗꯨꯝ ꯉꯥꯡꯁꯤꯜꯂꯛꯂꯒ ꯁꯤꯕ
ꯑꯩ ꯑꯑ
ꯄꯣꯡ ꯍꯋꯥꯏꯕꯨꯗꯤ ꯐꯖꯩꯍ°꯫ ꯈꯔ ꯅꯛꯅ ꯂꯩꯔꯗꯤ ꯄꯤꯕ ꯌꯥꯕ ꯂꯥꯛꯃꯟꯕꯅꯤꯅ
ꯑꯦ ꯄꯣꯝ ꯍꯋꯥꯏ ꯄꯥꯟꯕ ꯍꯧꯔꯕꯣ
ꯑꯥꯎꯎ ꯄꯣꯡ ꯍꯋꯥꯏ ꯅꯍꯥꯟ ꯊꯥꯕꯗꯣ ꯅꯍꯥꯟꯅ ꯃꯥꯔꯁ ꯊꯥꯕꯗꯣ ꯄꯥꯟꯈ꯭ꯔꯦ ꯑꯦꯄꯔꯤꯟ ꯑꯦꯄ꯭ꯔꯤꯜꯗ ꯃꯥꯂ ꯑꯦꯄ꯭ꯔꯤꯜꯗ
ꯑꯝ
ꯑꯗꯨꯒꯥ ꯀꯣꯂꯤ ꯍꯋꯥꯏꯗꯨ ꯊꯥꯏ ꯄꯥꯟꯗꯅ ꯆꯥꯕ ꯍꯧꯈ꯭ꯔꯦ ꯀꯣꯂꯤ ꯍꯋꯥꯏꯒꯨꯝꯕꯁꯨ ꯊꯥꯎꯑꫭ
ꯎꯝ ꯊꯥꯏꯍ° ꯂꯩ ꯁꯥꯠꯄ ꯍꯧꯔꯦ
ꯑꯣ
ꯑꯗꯣ ꯐꯖꯗꯦꯅꯦꯍꯦ ꯑꯩꯈꯣꯏꯗꯥ ꯅꯍꯥꯟꯗꯣ ꯅꯨꯡꯁꯥ꯫ ꯅꯣꯡ ꯐꯖꯅ ꯆꯨꯇꯅ ꯅꯣꯡ ꯐꯖꯅ ꯆꯨꯨꯞꯕꯁꯦ ꯍꯟꯗꯛ ꯈꯛꯇꯅꯦꯕꯥ꯫
ꯎꯝ
ꯑꯗꯨꯒꯤ ꯑꯣꯏꯕ ꯃꯥꯜꯂꯦ ꯔꯥꯁꯃꯥꯁꯨ ꯁꯥꯔꯒꯥ ꯂꯣꯏꯅ ꯉꯥꯡꯉꯒ ꯐꯖꯅ ꯄꯥꯟꯗꯦ꯫
ꯎꯝꯝ
ꯀꯣꯂꯤ ꯍꯋꯥꯏꯁꯨ ꯊꯥꯔꯒ ꯐꯖꯗꯦ
ꯑꯩꯈꯣꯏꯒꯤꯗꯤ ꯅꯣꯡ ꯆꯨꯔꯁꯨ ꯀꯣ ꯂꯩꯕꯥꯛꯇꯣ ꯂꯩꯕꯥꯛ ꯉꯥꯛꯇ ꯑꯣꯏꯕꯒꯤ ꯊꯨꯅ ꯊꯨꯅ ꯀꯪꯕ
ꯎꯝ ꯎꯝ ꯎꯝ
ꯑꯗꯨꯒꯤ ꯁꯤꯕꯁꯨ ꯌꯥꯎꯋꯤꯗ ꯌꯥꯝꯅ
ꯃꯁꯤ ꯑꯥ ꯈꯨꯟ ꯈꯨꯟꯖꯥꯎꯗ ꯆꯨꯔꯁꯨ ꯁꯤꯗ ꯆꯨꯗꯦꯕ
ꯎꯝ ꯑꯩꯈꯣꯏꯁꯨ ꯁꯨꯗꯕ ꯀꯨꯏꯔꯦ
ꯎꯝꯗ ꯀꯃꯥꯏꯅ ꯇꯧꯕ ꯇ ꯎꯝ ꯑ ꯌꯗ ꯍꯥ ꯄꯨꯕꯗꯣ ꯑꯗꯣꯅ ꯅꯅꯥꯎ ꯑꯃꯨꯛ ꯀꯣꯛ ꯑꯩꯈꯣꯏꯗꯤ ꯂꯣꯏ ꯐꯟꯇꯦꯅ ꯆꯥꯕꯩꯅꯦꯅ
ꯅꯍꯥꯟ ꯑꯩꯈꯣꯏꯒꯤꯁꯨ ꯀꯩꯅꯣ ꯂꯣꯏ ꯁꯤꯔꯒ ꯃꯥꯒꯤ ꯎꯝ ꯃꯄꯤ ꯑꯃꯉꯇ ꯌꯦꯔꯨꯝ ꯀꯣꯛꯄꯗꯣ ꯑꯗꯨ ꯃꯆꯥ ꯑꯃ ꯉꯛꯇꯥ ꯑꯣꯜꯂꯒ ꯁꯤꯈ꯭ꯔꯦ ꯑꯗꯨꯒ ꯇꯔꯥ ꯀꯜꯍꯜꯂꯒ ꯂꯣꯏꯅ ꯍꯧꯗꯣꯡꯅ ꯆꯥꯗꯅ ꯑꯃ ꯉꯥꯛꯇ ꯂꯩꯌꯦ
ꯑꯑꯑ
ꯀꯔꯤ ꯇꯧꯔꯒ ꯐꯥꯒꯅꯤ ꯈꯪꯗꯦ ꯑꯃ ꯇꯧꯔꯁꯨ ꯐꯖꯗꯦ ꯑꯃ ꯇꯧꯔꯁꯨ ꯐꯖꯗꯦ
ꯎꯝ ꯌꯦꯟ ꯑꯁꯤꯗ ꯑꯇꯣꯞꯄ ꯌꯨꯝꯗꯒꯤ ꯄꯨꯕ ꯈꯣꯏꯗꯦ ꯑꯁꯤꯗꯩ ꯑꯩꯒꯤꯅꯥꯎ ꯌꯨꯝꯗꯒꯤ ꯄꯨꯕ ꯈꯣꯏꯗꯤ
ꯎꯝ
ꯅꯨꯅꯥꯎ ꯅꯤꯄꯥꯥꯟ ꯄꯨꯕꯗꯣ ꯇꯔꯨꯛ ꯈꯛꯇ ꯉꯥꯏꯔꯦ ꯑꯃꯅ ꯃꯥꯡꯈꯤꯕ ꯑꯃꯅ ꯒꯔꯤꯅ ꯇꯛꯈꯥꯏꯕꯒꯤ
ꯎꯝ ꯅꯣꯏ ꯂꯩꯕꯗꯣ ꯁꯣꯔꯣꯛ ꯃꯅꯥꯛꯇꯔꯣ
ꯎꯝ ꯊꯤꯔꯣ ꯃꯅꯥꯛꯇ ꯑꯣꯏꯕꯒꯤꯦ ꯍꯥꯏꯔꯤ ꯍꯦꯛ ꯊꯂꯛꯄꯗ ꯌꯦꯟꯁꯨ ꯄꯥꯏꯁꯤꯜꯂꯛꯄꯒꯤ ꯑꯔꯤꯅ ꯊꯣꯡ ꯉ ꯇꯈꯥꯏꯈꯤꯕ ꯑꯗꯨꯒ
ꯑꯩꯈꯣꯏꯒꯤꯅꯗꯤ ꯀꯩꯅꯣ ꯍꯨꯏꯒꯨꯝꯕ ꯌꯥꯝꯕꯀꯣ
ꯑꯥ ꯑꯥ ꯍꯨꯏꯕꯨꯗꯤ ꯌꯥꯝꯃꯦ ꯑꯗꯨꯁꯨ ꯌꯦꯅꯥꯎꯕꯨꯗꯤ ꯆꯥꯗꯦ꯫ ꯑꯗꯨꯕꯨꯗꯤ ꯑꯗꯨꯝ
ꯆꯥꯔꯤꯅꯦ ꯑꯁꯤꯗ ꯂꯣꯏ ꯁꯤꯈ꯭ꯔꯦ
ꯎꯝ
ꯑꯗꯨ ꯌꯨꯝ ꯁꯥꯕꯁꯨ ꯑꯗꯨꯝ ꯀꯔꯤ ꯍꯥꯏꯁꯤꯔꯦ ꯌꯦꯟ ꯅꯥꯔꯁꯨ ꯑꯃ ꯑꯃ ꯂꯧꯅꯩꯌꯦꯕ ꯃꯣꯏꯗꯤ
ꯑ ꯑ ꯍꯅ
ꯎꯝ ꯃꯣꯏꯗꯤ ꯑꯁꯤ ꯑꯩꯈ ꯑꯩꯈꯣꯏ ꯃꯅꯥꯛꯇꯒꯤ ꯌꯦꯟ ꯌꯥꯝ ꯂꯣꯏꯕꯗꯣ ꯑꯗꯨ ꯁꯤꯔꯁꯨ ꯗꫭ ꯍꫭꯡꯗꯦ ꯃꯣꯏꯗꯤ ꯑꯗꯨꯒꯤ
ꯑꯦ ꯎꯝ ꯎꯝ
ꯌꯨꯝ ꯃꯄꯨꯁꯨ ꯌꯨꯝꯗ ꯄꯛ ꯂꯩꯇꯕꯒꯤꯀꯣ
ꯑ ꯎ ꯎꯝ ꯑꯁ ꯌꯦꯟ ꯂꯣꯏꯔꯒ ꯋꯨꯝꯗ ꯂꯩꯇꯗꯤ
ꯌꯨꯝ ꯕꯥꯔꯥ ꯑꯣꯏꯅ ꯊꯝꯕ ꯃꯣꯏꯗꯣ ꯑꯗꯨ ꯑꯗꯨꯒꯥ ꯌꯦꯟ ꯁꯤꯔꯁꯨ ꯑꯦ ꯅꯝꯊꯤꯕꯅꯥ꯫
ꯑꯥꯑꯥꯥ ꯎꯝ ꯍꯣꯏ
ꯑ ꯀꯔꯤ ꯀꯔꯤ ꯇꯧꯅꯤ ꯈꯪꯗꯕꯤꯅꯦ ꯍꯧꯖꯤꯛꯁꯦ
ꯎꯝ ꯀꯔꯤ ꯇꯧꯁꯤꯔꯥꯅ ꯌꯦꯟ ꯑꯃꯨꯛ ꯂꯣꯏꯁꯤꯔ ꯈꯜꯂꯒꯥ꯫
ꯎꯝ
ꯀꯃꯥꯏꯅ ꯏꯟꯀꯝꯁꯦ ꯃꯥꯏ ꯂꯛꯈꯟꯖꯔꯥ ꯅꯥ ꯈꯟꯕꯗꯥ
ꯉꯥꯅꯨ ꯌꯣꯛꯀꯦ ꯇꯧꯔꯝꯕꯅꯦꯕ ꯑꯁ ꯑꯁꯤꯗ ꯃꯅꯥꯛꯇ ꯂꯧ ꯂꯩꯕꯅꯤꯅꯀꯣ ꯎ ꯋꯥ ꯅꯪ ꯑꯩꯅꯤ ꯍꯥꯏꯅ ꯑꯃꯨꯛꯀ ꯂꯣꯏꯗ꯭ꯔꯦ
ꯉꯥꯅꯨ ꯂꯣꯏꯕꯗꯣ ꯂꯣꯏꯅ ꯀꯩꯅꯣ ꯇꯧꯈ꯭ꯔꯦ ꯍꯥꯠꯇꯣꯛꯈ꯭ꯔꯦ ꯑꯃꯨꯛ ꯑꯩꯈꯣꯏꯁꯨ ꯀꯩꯅꯣ ꯇꯧꯕ ꯎꯝ ꯃꯣꯏꯗꯣ ꯑꯁ ꯑꯥ ꯌꯨꯝꯗꯗꯤ ꯅꯨꯡꯉꯥꯏꯅ ꯂꯩꯌꯦꯕ ꯑꯁꯤꯗ ꯂꯥꯛꯄꯗꯣ
ꯎꯝ
ꯊꯤꯡꯕꯒꯤ ꯃꯣꯏꯗ ꯂꯩꯅꯤꯡꯗꯕꯥ ꯃꯥꯜꯂꯦ ꯅꯨꯡꯁꯥꯔꯁꯤ ꯊꯤꯡꯐꯝꯗꯣ ꯊꯝꯐꯝ ꯆꯞ ꯆꯥꯕ ꯂꯩꯇꯕ ꯑꯗꯨꯒꯤ ꯑꯣ ꯑꫭ ꯑꯗꯨꯒꯤ ꯀꯪ ꯁꯠꯂꯛꯄ ꯃꯌꯥꯗꯨꯒ ꯃꯔꯨꯝꯁꯨ ꯐꯖꯅ ꯀꯣꯟꯗꯦ
ꯃꯣꯏꯒꯤ ꯃꯔꯨꯝ ꯀꯣꯟꯐꯝꯗꯣ ꯆꯣꯠꯂꯁꯨ ꯌꯥꯗꯦ ꯃꯣꯏꯗꯤ ꯀꯣꯟꯅꯤꯡꯗꯦꯅꯦ
ꯑꯣ ꯁꯦꯝꯕꯤꯌꯦ ꯑꯗꯣ ꯁꯦꯝꯕꯤꯔꯁꯨ ꯂꯩꯅꯤꯡꯗꯕ
ꯎꯝ ꯀꯔꯤꯒꯤꯔꯀꯣ
ꯑꯦ ꯃꯥ ꯑꯄꯥꯝꯕ ꯐꯪꯗꯕꯒꯤꯅꯦ ꯚꯤꯗꯤꯑꯣ ꯃꯥ ꯌꯦꯡꯅꯤꯡꯕ ꯂꯩꯇꯦꯅ ꯍ ꯍ ꯍ ꯇꯞꯅ ꯎꯝ ꯑꯩ ꯄꯤꯛꯄꯅ ꯁꯥꯑꯣ ꯌꯥꯗ꯭ꯔꯦ
ꯀꯔꯤꯒꯤꯔꯀꯣ ꯆꯍꯤ ꯑꯅꯤꯒ ꯃꯤꯗꯥ ꯄꯣꯛꯂꯗꯤ ꯑꯦ ꯎꯝꯝ ꯁꯪꯒꯣꯝꯒꯨꯝꯕꯁꯨ ꯊꯛꯅꯤꯡꯗꯕ꯭ꯔꯣ
ꯁꯪꯒꯣꯝꯁꯦ ꯅꯨꯡꯊꯤꯟꯕꯨꯗꯤ ꯃꯔꯛ ꯃꯔꯛ ꯊꯛꯑꯦꯕ ꯄꯤꯔꯒ
ꯎꯝ
ꯑꯗꯣ ꯉꯁꯤ ꯑꯃꯨꯛ ꯊꯛꯅꯤꯡꯉꯛꯇ꯭ꯔꯦ ꯑꯗꯣ ꯑꯍꯤꯡꯗꯤ ꯊꯛꯑꯣ ꯁꯨꯡ ꯌꯥ ꯌꯥꯗꯦ ꯑꯍꯤꯡꯁꯨ ꯊꯛꯗꯤ ꯁꯪꯒꯣꯝ ꯁꯣꯝꯁꯦ ꯄꯤꯊꯛꯄ ꯇꯣꯛꯑꯒꯦ ꯈꯟꯕ
ꯎꯝ
ꯑꯗꯣ
ꯑꯍꯤꯡꯗꯗꯤ ꯐꯖ ꯐꯖꯅ ꯇꯨꯝꯕ꯭ꯔꯣ꯫
ꯑꯩ ꯈꫭꯡ ꯈꯥꯡꯇ ꯁꯨꯞꯕꯒꯥ ꯑꯁ
ꯑꯗꯨꯅꯦ ꯋꯥꯔꯤꯔꯤꯁꯦ ꯑ
ꯎꯝ
ꯅꯨꯡꯗꯥꯡꯗ ꯇꯨꯝꯔꯒ ꯅꯨꯡꯊꯤꯟꯜꯗ ꯊꯛꯔꯁꯨ ꯈꯔꯁꯨ ꯀꯥꯏꯗꯦꯕꯀꯣ
ꯎꯝ ꯎꯝ
ꯅꯪꯉꯣꯟꯗꯁꯨ ꯋꯥꯔꯣꯏꯕ ꯑꯗꯨꯗꯤ
ꯎꯝ ꯑꯗꯨꯃꯥꯏꯅ ꯇꯧꯔꯗꯤ ꯐꯕ
ꯎꯝꯝ
ꯑꯗꯨ ꯊꯥꯛꯑꯣ ꯌꯥꯗꯕ ꯑꯍꯤꯡꯗ ꯑꯩ ꯁꯪꯒꯣꯝ
ꯑꯈꯥꯕ ꯇꯩꯁꯤꯜꯂꯣꯜ
ꯑꯣ ꯅꯍꯥꯟ ꯇꯩꯍꯦ ꯇꯩꯕꯗꯨ ꯃꯥ ꯎꯝ ꯔ°ꯡ ꯃꯟꯕꯒꯤ ꯃꯥꯗꯣ ꯑꯩꯗꯣ ꯅꯨꯡꯉꯥꯏꯔꯛꯇ꯭ꯔꯕ ꯇꯨꯝꯕ ꯉꯝꯗꯥ ꯑꯗꯨꯗ꯭ꯔꯦ ꯃꯗꯨ ꯑꯗꯨꯒꯤ ꯎꯝ ꯅꯨꯡꯉꯥꯏꯃꯟꯗ꯭ꯔꯕꯒꯤ ꯑꯃꯨꯛꯈ ꯄꯤꯊꯛꯀꯅꯤ
ꯑꯗꯨ ꯀꯩꯅꯣ ꯇꯧꯋꯣ ꯑꯗꯨꯃꯥꯏꯅ ꯇꯩꯔꯒꯀꯣ ꯃꯥꯒꯤ ꯍꯣꯠꯀꯦꯁ ꯊꯝꯃꯒ ꯁꯪꯒꯣꯝꯒꯨꯝꯕ ꯑꯗꯨꯝ ꯑꯆꯥꯄꯣꯠꯀꯨꯝꯕ ꯑꯆꯥꯄꯣꯠꯀꯨꯝꯕꯗꯤ ꯆꯥꯅꯤꯡꯕ꯭ꯔꯣ
ꯎꯝ ꯑꯆꯥꯄꯣꯠꯄꯨꯗꯤ ꯆꯥꯏꯌꯦ
ꯑꯗꯨꯒꯨꯝꯕ ꯂꯩꯔꯒ ꯊꯝꯃꯣ ꯑꯩꯁꯨ ꯑꯗꯨꯃꯥꯏꯅ ꯇꯧꯔꯝꯕꯅꯤ
ꯎꯝ
ꯎꯝ ꯑꯅꯤꯔꯛ ꯀꯨꯝꯕꯀꯣ ꯅꯨꯡꯗꯥꯡ ꯍꯧꯒꯠꯂꯒ ꯑꯅꯤꯔꯛ ꯀꯨꯝꯕꯁꯦ ꯁꯦꯝꯕꯤꯌꯦ
ꯎꯝꯝ ꯎꯝꯝ
ꯑꯗꯨꯃꯥꯏꯅ ꯇꯧꯔꯒ
ꯃ ꯑ ꯍꯗ
ꯑꯍꯤꯡꯗ ꯍꯧ ꯒꯠꯂꯒ ꯁꯪꯒꯣꯝ ꯆꯦꯃ ꯀꯥꯄꯤꯤꯁꯣꯟ ꯃꯥꯡꯉꯣꯅ ꯀꯄ ꯀꯥꯄ ꯀꯥꯄꯁꯦ ꯈꯣꯡ ꯑꯣꯏꯅ ꯃꯪꯗꯦꯅ ꯑ ꯊꯛꯀꯦꯅ
ꯃꯈꯣꯟꯅ ꯄꯤꯛꯄꯒ ꯎꯝ
ꯎꯝ ꯄꯤꯆꯅ ꯂꯣꯟ ꯈꯪꯗ꯭ꯔꯤ ꯍꯥꯏ ꯑꯗꯨꯅꯦ ꯑꯁ ꯂꯣꯟ ꯉꯥꯡꯕ ꯍꯥꯏꯕꯨ ꯃꯆꯦꯠ ꯃꯆꯦꯠ ꯈꯛ ꯉꯥꯡꯕ ꯍꯧꯖꯤꯛ ꯐꯥꯎꯕ ꯈꯪꯗ꯭ꯔꯤ
ꯅꯪꯒꯤ ꯂꯣꯟ ꯉꯥꯡꯕ꯭ꯔꯥ ꯃꯥꯒꯤ ꯂꯣꯟ ꯉꯥꯡꯕ꯭ꯔꯥ
ꯑ ꯆ ꯇꯥꯗ꯭ꯔꯔꯤꯃ ꯅꯪ ꯑꯪꯥꯟꯕꯣ
ꯑ
ꯁ ꯄꯨꯨꯟ ꯍꯥꯏꯕꯕꯨꯁꯨ ꯑꯣ ꯏꯁꯄꯨꯟꯁ ꯍꯥꯏꯕ ꯍꯥꯏꯩꯇ ꯄꯦꯝ ꯄꯦꯝ ꯍꯦ
ꯑ
ꯑꯗꯨꯒ ꯑ ꯌꯨꯡ ꯍꯥꯟꯈ꯭ꯔꯦ ꯍꯥꯏꯕꯁꯨ ꯌꯨꯡ ꯍꯥꯟꯈ꯭ꯔꯦ ꯍꯥꯏꯕꯁꯨ ꯄꯦꯟ ꯄꯦꯟ ꯑꯗꯨꯃꯥꯏꯅꯥ ꯍꯥꯏꯌꯦ꯫ ꯐꯤꯟ ꯍꯥꯏꯕꯗꯣ ꯍꯥꯏꯕ ꯍꯩꯇꯕꯒꯤ
ꯇꯥꯡ ꯇꯥꯛꯅ ꯇꯝꯕꯤ ꯗꯅꯤꯌꯥ ꯗꯅꯤꯅ
ꯉꯥꯡꯕꯕꯨꯗꯤ ꯈꯔ ꯈꯔꯕꯨꯗꯤ ꯍꯋꯥꯏꯗꯣ ꯑꯁ
ꯂꯣꯟ ꯂꯣꯟ ꯍꯩꯇꯕ ꯇꯠꯄꯁꯨ ꯋꯥꯕ ꯅꯤ ꯈꯪꯗ꯭ꯔꯗꯤ ꯎꯝ ꯂꯣꯟ ꯍꯥꯏ ꯇꯞꯄꯁꯨ ꯂꯩꯕꯅꯤ ꯊꯨꯕꯁꯨ ꯂꯩꯕꯅꯦꯕ
ꯎꯝ
ꯎ
ꯑꯁ
ꯎꯝ ꯇꯥꯏꯌꯦ
ꯑꯦ ꯆꯆꯥꯥꯕ ꯂꯣꯏꯈ꯭ꯔꯦ
ꯎꯝ ꯆꯥꯗꯦ ꯎꯝ ꯀꯥꯏꯗꯦ
ꯅꯪꯅ ꯉꯥꯛꯇ ꯊꯣꯡꯈ꯭ꯔꯕꯅꯤꯅꯦ ꯆꯥꯛꯁꯨ
ꯎꯝ ꯑꯁꯤꯇꯗꯤ ꯃꯔꯛ ꯃꯔꯛꯇꯅꯦ ꯃꯥꯁꯨ ꯊꯣꯡꯕꯤꯕ ꯅꯨꯃꯤꯠꯁꯨ ꯌꯥꯎꯋꯦ ꯑꯩꯅ ꯅꯪꯗꯕ ꯀꯥꯟꯗ
ꯎꯝ ꯃꯥꯗꯤ ꯑꯗꯨꯝ ꯊꯕꯛ ꯑꯗꯨꯝ ꯆꯤꯟꯕ꯭ꯔꯥ ꯑꯗꯨꯗ ꯃꯥꯗꯤ
ꯎꯝ ꯃꯣꯏ ꯆꯔꯁꯀꯤ ꯑꯏꯁ ꯇꯔꯁ ꯀ꯭ꯂꯥꯛꯀꯤ ꯊꯕꯛꯁꯨ ꯃꯥꯅ ꯃꯛ ꯃꯔꯛ ꯆꯠꯄ ꯁꯨꯀꯤꯇꯔꯅ ꯇꯧꯒꯗꯕ ꯄꯣꯠꯁꯨ ꯑꯣꯏꯕꯅꯤꯅ ꯑꯗꯨꯝ ꯇꯧꯕ ꯃꯔꯛ ꯃꯔꯛꯇ ꯑꯗꯨꯃꯥꯏꯅ ꯇꯧꯕꯒꯤ
ꯈꯨꯟꯗꯤ ꯃꯤ ꯌꯥꯝꯕ꯭ꯔꯥꯀꯣ ꯆꯔꯖ ꯀꯥꯕꯗꯣ
ꯎꯝ ꯎꯝ ꯌꯥꯝꯗꯦꯗ ꯈꯨꯟꯁꯦ ꯑꯩꯈꯣꯏꯁꯦ ꯑꯁꯤꯗ ꯀꯩꯅꯣꯗ ꯌꯥꯎꯕꯁꯤꯅ ꯀꯔꯤꯒꯤꯅ ꯇꯔꯥꯔ ꯇꯔꯥꯃꯥꯊꯣꯏꯔ ꯈꯛꯇ ꯑꯣꯏꯔꯝꯒꯅꯤ ꯑꯗ ꯑꯁꯤ ꯇ ꯂꯥꯏꯕ ꯄꯨꯂꯞꯄꯨꯗꯤ ꯇꯔꯥ ꯍꯦꯜꯂꯝꯃꯅꯤ ꯑꯗꯣ ꯑꯁꯤꯗ ꯌꯥꯎꯗꯕ ꯑꯗꯨꯒꯤ ꯂꯩꯕ ꯑꯩꯈꯣꯏꯗ ꯌꯥꯎꯗꯕꯁꯨ ꯈꯨꯟꯖꯥꯎꯗ ꯃꯤꯡ ꯌꯥꯎꯔꯒ ꯑꯁꯤꯗ ꯃꯤꯡ ꯌꯥꯎꯗꯕꯁꯨ ꯂꯩꯕꯒꯤ
ꯑꯗꯨ ꯀꯥꯗꯕ ꯃꯣꯏꯗꯤ ꯆꯥꯎꯁꯇꯤ
ꯐꯗꯦ ꯀꯔꯤꯒꯤꯔ ꯈꯪꯗ ꯑꯗꯨꯝ ꯂꯩꯔꯦꯅꯦ
ꯄꯥꯔꯁꯨ ꯌꯥꯕꯈꫭ ꯃꯤꯡ ꯌꯥꯎꯗ꯭ꯔꯁꯨ꯫
ꯎꯝꯝ
ꯆꯆꯆ
ꯎꯝꯝ
ꯀꯅꯒꯂꯍꯦ